ꯍꯥꯏꯕꯗꯣ ꯍꯣꯏ
ꯑ
ꯎꯝ
ꯏꯁꯤꯡ ꯄꯥꯏꯔꯒ ꯂꯩꯕ ꯃꯥꯜꯂꯦ ꯅꯪꯁꯦ ꯏꯁꯤꯡ ꯏꯁꯤꯡ ꯄꯥꯏꯔꯒ ꯂꯩꯕ ꯃꯥꯜꯂꯦꯕ ꯑꯗꯨ ꯅꯪꯗꯤ ꯀꯔꯝ ꯀꯥꯟꯗ ꯇꯨꯝꯗꯣꯏꯅꯣ ꯑꯥ
ꯇꯨꯝꯈ꯭ꯔꯅꯤꯗ ꯍꯧꯖꯤꯛꯇꯤ ꯑꯗꯨꯝ ꯈꯪꯗꯦꯗ ꯋꯥꯠꯇꯤ ꯋꯥꯠꯂꯤ
ꯍꯣꯏ ꯇꯨꯝꯕꯣꯏꯕꯨꯗꯤ ꯌꯥꯔꯦꯗ ꯍꯧꯖꯤꯛꯇꯤ ꯀꯣ
ꯑꯌꯨꯛꯇ ꯇꯨꯝꯕꯗꯨ ꯅꯨꯡꯉꯥꯏꯕꯅꯤ ꯍꯟꯗꯛꯁꯦ ꯀꯔꯤꯒꯤꯔꯥ
ꯑꯁꯦꯡꯕ ꯑꯩꯁꯨꯅꯦ ꯑꯗꯨꯝ ꯇꯧꯋꯦ ꯍꯥꯏꯕ ꯍꯌꯦꯡꯗꯤ ꯑꯩꯗꯤ ꯊꯕꯛ ꯂꯩꯌꯦ ꯅꯪꯗꯤ ꯊꯕꯛ ꯂꯩꯇ꯭ꯔꯣ
ꯍꯌꯦꯡ ꯑꯗꯨ ꯀꯩꯅꯣ ꯅꯨꯄꯥ ꯑꯃꯗꯨꯃ ꯈꯨꯟ ꯆꯠꯇ꯭ꯔꯗꯤ ꯃꯥꯒꯤ ꯕꯦꯡ ꯆꯠꯁꯦ ꯃꯥꯁꯨ ꯃꯊꯟꯇ ꯆꯠꯄ ꯍꯩꯇꯦ ꯍꯥꯏ
ꯑꯗꯨ ꯑꯩꯅ ꯅꯪꯒꯤ ꯅꯨꯄꯤ ꯂꯩꯔꯤꯁꯤꯗꯤ
ꯑꯣ ꯑꯁꯦꯡꯕ ꯀꯔꯤꯒꯤꯅꯣ ꯃꯥꯒꯤ ꯅꯨꯄꯤ ꯀꯧꯒꯦ ꯇꯧ ꯀꯧꯒꯦ ꯍꯥꯏꯗ꯭ꯔꯒ ꯅꯪꯕꯨ ꯑꯗꯨꯝ ꯀꯩꯅꯣ ꯀꯧꯔꯤꯗꯣ ꯍꯣꯔꯦꯟ ꯍꯣꯔꯦꯟ ꯃꯥꯒꯤ ꯅꯨꯄꯤꯅ
ꯃꯥꯅ ꯗꯥꯏꯔꯦꯛ ꯑꯩꯉꯣꯟꯗꯅ ꯀꯝꯐꯣꯔꯇꯦꯕꯜ ꯑꯣꯏ ꯅꯪ ꯀꯝꯐꯣꯔꯇꯦꯕꯜ ꯑꯣꯏꯗꯕ꯭ꯔꯥ ꯍꯡꯉꯦ ꯑꯩꯅ ꯑꯩꯁꯨ ꯍꯣꯏꯗꯤ ꯍꯥꯏꯗꯤ ꯍꯥꯏꯅꯤꯡꯕ ꯑꯗꯨ ꯑꯣꯏꯔꯁꯨ ꯑꯁꯤꯒꯨꯝꯕꯗꯤ ꯅꯠꯇꯦꯗꯅꯥ ꯍꯥꯏꯈ꯭ꯔꯕ
ꯑꯗꯨꯗꯤ ꯑꯣꯏꯗꯦꯕ ꯑꯗꯨꯒ ꯍꯣꯔꯦꯟ ꯅꯪꯒꯤ ꯅꯨꯄꯤꯅ ꯁꯦꯔꯦꯟ ꯇꯨꯔꯟ ꯇꯤ ꯂꯧꯔꯗꯤ ꯌꯥꯏꯔꯣ ꯌꯥꯗ꯭ꯔꯣ
ꯑꯗꯨꯅꯦ ꯑꯩꯁꯦ ꯑꯁꯤꯒꯨꯝꯕ ꯌꯥꯝꯃꯦꯕ ꯑꯩꯉꯣꯟꯗꯀꯣ ꯊꯦꯡꯅꯕ
ꯍꯥꯏꯗꯤ
ꯀꯅ ꯈꯪꯒꯦ ꯃꯥꯒ ꯑꯗꯨꯝ ꯀꯩꯅꯣ ꯇꯧꯔꯗꯤ ꯃꯤꯅ ꯌꯦꯡꯕ ꯀꯥꯟꯗꯗꯤ ꯃꯤ ꯑꯗꯨꯃꯥꯏꯅ ꯇꯧꯕꯗꯣ ꯑꯁ ꯀꯩꯅꯣ ꯇꯤꯟ ꯑꯃ ꯑꯩ ꯀꯩꯅꯣ ꯐꯃꯨꯡꯗ ꯂꯩꯔꯝꯃꯦ ꯑꯗꯨꯒ ꯑꯩꯅ ꯂꯪꯊꯣꯛꯑꯒ ꯑꯩꯒꯤ ꯈꯨꯠꯁꯦ ꯃꯅꯝ ꯅꯞꯃꯤ ꯇꯜꯂꯦ ꯍꯩꯅꯗꯦ ꯁꯤ ꯑꯁꯤ ꯀꯩꯅꯣ ꯇꯤꯟꯗꯣ ꯑꯗꯨꯝ ꯂꯥꯛꯑꯦ ꯍꯥꯏꯕ
ꯅꯣꯏ ꯒ꯭ꯔꯥꯎꯟ ꯐ꯭ꯂꯣꯔ ꯑꯣꯏꯕꯒꯤꯔꯥ
ꯑ ꯒ꯭ꯔꯥꯎꯟ ꯐ꯭ꯂꯣꯔ ꯒ꯭ꯔꯥꯎꯟ ꯐ꯭ꯂꯣꯔ ꯅꯠꯇꯦ ꯏꯟꯁꯦꯛꯅꯦꯕ ꯑꯩꯅ ꯀꯩꯅꯣ ꯑꯁꯤ ꯇꯤꯟꯁꯦ ꯂꯥꯛꯄꯗꯣ ꯀꯩꯅꯣ ꯈꯪꯗꯦ ꯃꯨꯁꯨꯛ ꯃꯨꯔꯒ ꯈꯪꯗꯦ ꯄꯩꯐꯝꯗꯣ ꯑꯩꯈꯣꯏ ꯑꯥꯗꯗꯤ ꯁꯨꯡꯎ ꯎꯗꯦ ꯑꯗꯨꯗꯣꯗ ꯑꯁꯤꯗ ꯂꯥꯛꯑꯒ ꯑꯍꯥꯟꯕ ꯎꯕꯅꯦ꯫
ꯎꯝ
ꯃꯣꯏꯁꯨ ꯑꯁꯤ ꯀꯩ ꯀꯧꯕ꯭ꯔꯥ ꯍꯥꯏꯔꯒ ꯃꯣꯏꯁꯨ ꯈꯪꯗꯦ ꯍꯥꯏꯌꯦ ꯑꯩꯅ ꯑꯩꯅ ꯏꯃꯥꯟꯅꯕꯤꯗ ꯍꯥꯡꯉꯒ ꯃꯣꯏꯁꯨ ꯈꯪꯗꯦ ꯍꯥꯏ꯫ ꯅꯪꯁꯩ ꯎꯗꯤ ꯎꯈ꯭ꯔꯄ ꯍꯥꯏꯔꯒ ꯎꯗꯤ ꯎꯈ꯭ꯔꯦ ꯑꯗꯨꯕꯨ ꯑꯩꯗꯤ ꯃꯃꯤꯡ ꯈꯪꯗꯦ ꯍꯥꯏꯌꯦ ꯃꯣꯏꯒꯤ ꯂꯣꯟꯗꯁꯨ꯫
ꯑꯩꯈꯣꯏꯁꯨ ꯑꯩꯈꯣꯏꯒꯤ ꯂꯣꯟꯗꯁꯨ ꯈꯪꯗꯕ ꯌꯥꯝ ꯂꯩꯌꯦꯅꯀꯣ꯫
ꯍꯣꯏ ꯑꯗꯨꯃꯥꯏ ꯇꯧꯕꯅꯦ꯫
ꯃꯥ ꯃꯥꯁꯨ ꯑꯗꯨꯃꯥꯏ ꯇꯧꯕꯒꯤ ꯑꯣꯏꯔꯝꯅꯤ꯫ ꯑꯁ ꯅꯨꯃꯤꯗꯥꯡꯗꯅꯦ ꯂꯨꯖ ꯏꯔꯨ ꯏꯔꯨ ꯂꯨꯖꯔꯒ ꯇꯨꯝꯕꯁꯦ ꯅꯨꯡꯉꯥꯏꯗꯤ ꯅꯨꯡꯉꯥꯏꯕꯅꯦ꯫
ꯅꯨꯡꯉꯥꯏ ꯑꯗꯨꯃꯥꯏꯅ ꯇꯧꯔꯗꯤꯀꯣ ꯍꯦꯕꯤꯦꯠꯁꯨ ꯑꯣꯟꯕꯅꯤꯀꯣ꯫
ꯎꯝ ꯑꯗꯨꯕꯨ ꯂꯨꯖꯕꯗꯣ ꯀꯩꯅꯣ ꯇꯧꯕꯅꯦ ꯆꯥꯛ ꯆꯥ ꯐꯥꯠꯇꯣꯛꯑꯒ ꯂꯨꯖꯕꯁꯦ ꯐꯠꯇꯤ ꯐꯠꯇꯕꯅꯦ ꯄꯨꯛꯁꯨ ꯅꯨꯡꯁꯤꯠ ꯑꯗꯨꯝ ꯀꯥꯒꯜꯂꯦꯕ꯫
ꯑꯩꯅ ꯍꯥꯏꯕꯤ ꯍꯣꯁꯇꯦꯜ ꯂꯩꯈ꯭ꯔꯦ ꯊꯥꯏꯅ ꯍꯣꯁꯇꯦꯜ ꯂꯩꯔꯤꯉꯩꯗ ꯀꯥꯎꯗꯕꯤ ꯑꯃ ꯍꯥꯏꯒꯦ꯫ ꯍꯦꯛ ꯍꯧꯒꯠꯂꯒ ꯏꯔꯨꯗꯣꯏꯅꯦ ꯑꯩꯁꯦ
ꯑꯗꯨꯁꯨ ꯅꯨꯡꯉꯥꯏꯕꯅꯦ ꯀ꯭ꯂꯥꯁ ꯆꯠ ꯒꯨꯝꯕꯁꯦ ꯌꯥꯝ ꯐ꯭ꯔꯦꯁ ꯑꯣꯏꯕꯅꯦ ꯑꯗꯨꯗꯣ ꯌꯥꯝ ꯅꯨꯡꯉꯥꯏꯕꯅꯦ꯫
ꯑꯗꯨꯒ ꯆꯥꯛ ꯑꯗꯨꯃꯥꯏꯅ ꯆꯥꯕꯗꯗꯤ ꯌꯥꯝ ꯅꯨꯡꯉꯥꯏ ꯑꯗꯨꯒ ꯁꯨꯇꯤ ꯑꯣꯏꯕ ꯀꯥꯟꯗ ꯌꯨꯝ ꯍꯜꯂꯛꯄ ꯀꯥꯟꯗ ꯑꯩ ꯏꯆꯦꯅ ꯀꯔꯤ ꯍꯥꯏꯕ꯭ꯔꯥ ꯍꯣꯁꯇꯦꯜꯒ ꯇꯧꯕꯈ꯭ꯔꯥ ꯁꯤꯒ ꯆꯞ ꯃꯥꯟꯅꯅ ꯇꯧꯕꯗꯤ ꯌꯥꯗꯦ ꯍꯥꯏ꯫
ꯏꯆꯦ ꯍꯥꯏꯗꯤ ꯀꯥꯅꯥꯏ ꯏꯆꯦꯅꯣ?
ꯀꯥꯏꯅ ꯌꯨꯝ ꯄꯥꯟꯈ꯭ꯔꯕ ꯑꯃꯗꯣ꯫
ꯑꯥ ꯑꯥ ꯑꯥ ꯈꯪꯉꯦ꯫
ꯑꯗꯨꯗꯒꯤ ꯑꯩ ꯇꯣꯛꯈ꯭ꯔꯅꯤ ꯑꯗꯨꯒ ꯅꯨꯡꯗꯥꯡꯗ ꯍꯥꯎꯔꯛꯑꯦ ꯃꯣꯏ ꯑꯃꯨꯛꯀ
ꯍꯝ ꯅꯨꯡꯉꯥꯏꯕꯅꯦ ꯂꯨꯖꯔꯒ ꯇꯨꯝꯕꯁꯨ ꯀꯩꯅꯣ ꯑꯩꯈꯣꯏꯒꯤ ꯎꯝ ꯑꯩꯈꯣꯏ ꯈꯣꯡꯒꯨꯝꯕꯁꯦ ꯑꯩꯈꯣꯏ ꯄꯥꯏꯕ ꯀꯥꯟꯗ ꯌꯥꯝꯅ ꯅꯥꯜꯂꯦꯕ ꯌꯥꯝꯅ ꯐ꯭ꯔꯦꯁ ꯑꯣꯏ ꯍꯥꯏꯕ꯫
ꯌꯥꯝ ꯅꯨꯡꯉꯥꯏ
ꯎꯝ ꯅꯨꯡꯉꯥꯏꯕꯅꯦ ꯑꯗꯣ ꯍꯌꯦꯡ ꯑꯗꯨ ꯆꯠꯇꯣꯏꯔꯥ ꯅꯪ ꯕꯦꯡꯗ?
ꯑꯗꯨ ꯈꯪꯗꯦ ꯈꯣꯡꯗ꯭ꯔꯗꯤ ꯐꯔꯅꯤ
ꯀꯩꯅꯣ ꯑꯩꯒꯤ ꯈꯣꯡꯗꯣ ꯑꯁ ꯀꯔꯝ ꯀꯥꯟꯗ ꯁꯣꯛꯄꯒꯦ ꯈꯪꯗꯦꯉꯣ꯫ ꯁꯣ ꯑꯒ ꯂꯩꯔ ꯃꯒꯥꯏꯩꯅꯣ ꯑꯩꯁꯦ ꯑꯩꯒꯤ ꯈꯣꯡꯁꯦ ꯗꯥꯛ ꯉꯥꯛꯇ ꯉꯥꯏꯔꯦ ꯀꯩꯅꯣꯗ
ꯑꯩ ꯈꯣꯡꯗ ꯗꯥꯒꯨꯝꯕ ꯄꯥꯝꯗꯦ ꯑꯩꯗꯤ
ꯑꯩ ꯑꯩꯉꯣꯟꯗ ꯂꯩ ꯍꯥꯏꯕ ꯍꯥꯏꯗꯤ ꯎꯝ ꯑꯩꯁꯦ ꯎꯝ ꯀꯥꯡꯗꯣ ꯀꯥꯡꯅ ꯆꯤꯛꯑꯦꯗꯤ ꯑꯩꯁꯦ ꯑꯦꯂꯔꯖꯤ ꯇꯧꯋꯦ ꯈꯪꯗꯦ ꯀꯩꯒꯤꯅꯣ ꯀꯥꯡ ꯑꯗꯨꯝ ꯆꯤꯛꯑꯗꯤ ꯑꯩꯁꯦ ꯈꯣꯠꯀꯅꯤꯅꯤꯕꯀꯣ ꯈꯣꯠꯂꯤ ꯈꯣꯠꯄ ꯀꯥꯟꯗ ꯑꯃꯨꯛꯀ ꯀꯩꯅꯣ ꯏ ꯊꯣꯛꯑꯅꯤ ꯏ ꯊꯣꯛꯄ ꯀꯥꯟꯗ ꯑꯗꯨꯝ ꯗꯥꯛ ꯂꯩꯕꯅꯦ ꯑꯩꯁꯦ꯫
ꯑꯩꯁꯨ ꯑꯗꯨꯃꯥꯏꯅ ꯇꯧꯋꯦ ꯑꯗꯨꯒꯤ ꯌꯥꯝ ꯄꯥꯝꯗꯕ꯫
ꯑꯩꯁꯨ ꯌꯥꯝ ꯇꯜꯂꯦ ꯑꯗꯨꯒꯨꯝꯁꯤ꯫ ꯑꯁ ꯑꯩꯁꯨ ꯏꯊꯟꯇ ꯆꯪꯗꯕꯤꯗ ꯃꯤ ꯃꯌꯥꯝ ꯂꯩꯔꯗꯤ ꯑꯗꯨꯝ ꯇꯥꯟꯅꯕꯗꯣ ꯑꯗꯨꯝ ꯅꯨꯡꯉꯥꯏꯒꯅꯦꯕ ꯑꯁ ꯆꯪꯉꯗꯤꯅꯦ ꯐꯗꯣꯏꯅꯦ ꯃꯤ ꯃꯌꯥꯝ ꯆꯪꯉꯗꯤ ꯍꯥꯏꯖꯤꯛ ꯑ ꯃꯥꯁꯇꯔꯒꯤꯒꯨꯝꯕ ꯍꯥꯏꯗꯤ ꯀꯣꯂꯦꯖ ꯀꯥꯅꯤꯡꯉꯥꯏꯒꯨꯝꯕ ꯃꯤꯗꯨꯗꯤ ꯀꯥꯟꯗꯦꯕ ꯏꯉꯣꯟꯗꯗꯤ
ꯑꯍꯍꯍ
ꯍꯥꯏꯗꯤ ꯃꯣꯏꯗꯤ ꯑꯉꯥꯡ ꯑꯣꯏꯔꯤꯕꯅꯤꯅꯀꯣ ꯃꯣꯏꯗꯤ ꯑꯩꯅ ꯑꯩ ꯑꯩ ꯍꯥꯏꯗꯤ ꯑꯩꯁꯦ ꯃꯣꯏ ꯃꯣꯏꯉꯣꯟꯗ ꯀꯃꯥꯏ ꯍꯥꯏꯗꯣꯏꯅꯣ ꯍꯥꯏꯗꯤ ꯃꯣꯏꯅ ꯑꯩꯉꯣꯟꯗ ꯑꯣꯏꯅ ꯗꯤꯄꯦꯟ ꯇꯧꯗꯣꯏꯅꯦꯕꯀꯣ ꯑꯩꯅꯗꯤ ꯇꯧꯕ ꯌꯥꯔꯣꯏꯕ ꯃꯣꯏꯗꯤ ꯑꯉꯥꯡ ꯑꯣꯏꯕꯅꯤꯅ ꯃꯔꯛ ꯃꯔꯛꯇꯗꯤ ꯇꯧꯕꯁꯨ ꯌꯥꯏ ꯑꯗꯨꯕꯨ ꯑꯥ ꯑꯍꯥꯟꯕ ꯑꯣꯏꯕꯤꯒꯦꯀꯣ ꯎꯝ ꯃꯥꯟꯅꯔꯁꯨ ꯀꯥꯟꯅꯔꯣ ꯌꯥꯝ ꯀꯨꯠꯇ
ꯎꯝ
ꯇꯣꯉꯥꯜꯂꯦꯕ ꯄꯨꯔꯥ ꯇꯣꯉꯥꯜꯂꯦ ꯑꯗꯨꯒꯤ ꯑꯝꯇ ꯍꯥꯏꯗꯤ ꯑꯩꯗꯤꯅꯦ ꯑ ꯍꯣꯁꯇꯦꯜꯗ ꯂꯩꯔꯁꯨ ꯑꯩꯈꯣꯏꯒꯤ ꯃꯤꯒ ꯂꯩꯇ꯭ꯔꯁꯨ ꯀꯥꯏꯗꯦꯕꯀꯣ
ꯑꯥ
ꯀꯥꯏꯏꯗ ꯏꯊꯟꯇꯁꯨ ꯑꯗꯨ ꯑꯣꯏꯔꯁꯨ ꯂꯩ ꯑꯗꯨꯅ ꯇꯥꯅꯕꯒꯨꯝꯕ ꯂꯥꯏꯔꯛꯀꯤꯒꯨꯝꯕꯗꯗꯤ ꯈꯔꯗꯤ ꯀꯥꯟꯅꯏꯗꯅ ꯈꯪꯗꯕꯗꯣ ꯑꯩꯈꯣꯏ ꯂꯣꯟꯗ ꯑꯗꯨꯝ ꯉꯥꯡꯕꯗꯤ ꯈꯔ ꯀꯝꯐꯣꯔꯇꯦꯕꯜꯁꯨ ꯑꯣꯏꯌꯦꯗꯅꯀꯣ
ꯍꯣꯏ
ꯑ ꯁꯤꯗꯗꯤ ꯃꯣꯏꯗꯤ ꯃꯣꯏꯅ ꯍꯦꯟꯅ ꯍꯩꯕꯁꯤꯁꯨ ꯑꯗꯨꯃꯥꯏꯅ ꯇꯧꯕꯅꯦ ꯃꯣꯏꯗꯤ ꯑ ꯃꯣꯏꯒꯤ ꯂꯣꯟꯗ ꯐꯖꯅ ꯐꯖꯅꯁꯨ ꯑꯦꯛꯁꯄ꯭ꯂꯦꯟ ꯇꯧꯕꯤꯌꯦꯕꯀꯣ ꯑꯗꯨꯒ ꯃꯣꯏꯒꯤ ꯂꯣꯟꯗꯣ ꯐꯖꯅ ꯑꯦꯛꯁꯄ꯭ꯂꯦꯟ ꯇꯧꯕꯤꯌꯦ ꯑꯗꯨꯒ ꯃꯣꯏꯁꯦ ꯒ꯭ꯔꯃꯔꯁꯨ ꯌꯥꯝ ꯍꯩꯌꯦ ꯑꯗꯨꯒꯤ ꯃꯣꯏꯁꯦ ꯌꯥꯝꯅ ꯍꯩꯕꯅꯦ ꯑꯩꯈꯣꯏꯗꯗꯤ ꯀꯩꯅꯣ ꯪꯕꯒꯨꯝ ꯈꯪꯗꯕꯒꯨꯝ ꯈꯪꯕꯒꯨꯝ ꯈꯪꯗꯕꯒꯨꯝ ꯐꯖꯅ ꯀꯩꯅꯣ ꯑꯩꯈꯣꯏ ꯈꯨꯟꯗ ꯅꯤꯜ ꯑꯝ ꯆꯥ ꯖꯦꯝꯕ ꯀꯥꯟꯗ ꯃ ꯈꯖꯤꯛ ꯈꯛ ꯈꯛ ꯍꯥꯞꯄꯒ ꯆꯤꯅꯤꯗꯣ ꯌꯥꯝ ꯍꯥꯞꯄꯗꯣ ꯑꯗꯨ ꯃꯥꯜꯂꯦ ꯑꯩꯈꯣꯏꯅ ꯂꯥꯏꯔꯤꯛ ꯇꯃꯤꯁꯦ
ꯅꯠꯇꯦ ꯑꯁꯦꯡꯕꯅꯦ ꯑꯩꯈꯣꯏꯗꯤ ꯎ ꯀꯩꯅꯣ ꯇꯧꯕꯒꯤ ꯅꯍꯥꯟ ꯑꯩꯁꯨ ꯊꯦꯡꯅꯔꯦ ꯁꯤꯒꯨꯝꯕꯗꯣ ꯎꯝ ꯀꯔꯝ ꯀꯥꯟꯗ꯭ꯔ ꯑꯩꯈꯣꯏ ꯀ꯭ꯂꯥꯁ ꯑꯩꯠ ꯁꯚꯦꯟ ꯑꯩꯠ ꯀꯥꯕ ꯀꯥꯟꯗ ꯑꯩꯈꯣꯏꯒꯤ ꯁꯦꯅꯤꯌꯔꯁꯤꯡꯗꯣ ꯁꯀꯨꯜ ꯑꯇꯣꯞꯅ ꯂꯥꯛꯄꯁꯤꯗ ꯃꯈꯣꯏ ꯑꯦꯄ꯭ꯂꯤꯀꯦꯁꯟ ꯏꯐꯧ ꯍꯥꯏꯇꯦ ꯑꯗꯨꯒꯤ ꯑꯩꯉꯣꯟꯗ ꯑꯗꯨꯃꯥꯏꯅ ꯄꯤꯔꯛꯄꯅꯤꯗꯣ
ꯑꯗꯨꯅꯦꯕ
ꯑꯦꯞꯁꯦꯟ ꯇꯧꯕ ꯀꯥꯟꯗ ꯀꯦꯁꯟꯒꯨꯝꯕ ꯏꯕꯤꯌꯣ ꯅꯠꯇ꯭ꯔꯗꯤ ꯑꯦꯛ ꯑꯦꯄ꯭ꯦꯁꯟꯗꯣ ꯌꯥꯝ ꯑꯝ ꯀꯩꯅꯣ ꯇꯧꯋꯦ ꯇ꯭ꯔꯦꯟꯁꯦ ꯑꯣꯏꯔꯝꯃꯤꯅꯍꯥꯟꯗꯤ
ꯎꯝ
ꯍꯥꯐ ꯍꯣꯂꯤꯗꯦ ꯂꯒꯔꯥ ꯑꯦꯄꯂꯤꯀꯦꯁꯟ ꯄꯦꯔꯦꯠ ꯑꯃ ꯑꯥꯡ ꯇꯧꯒꯔꯦ ꯑꯕꯗꯒꯤ
ꯑꯗꯨ ꯑꯩꯅ ꯑꯃꯨꯇ ꯍꯥꯏꯒꯕꯀꯣ ꯅꯍꯥꯟꯗꯤ ꯑꯩꯈꯣꯏꯗꯤ ꯑ ꯆꯦꯠ ꯖꯤ ꯄꯤ ꯇꯤ ꯒꯨꯝꯕ ꯂꯩꯇꯦ ꯑꯗꯨꯒꯨꯝꯕ ꯑꯝꯇ ꯂꯩꯇꯦ ꯀꯗꯧꯕ ꯀꯥꯟꯗꯗꯤ ꯑꯩꯈꯣꯏꯁꯦ ꯀꯃꯥꯏꯅ ꯏꯕ ꯇꯝꯗꯣꯏꯅꯣ ꯍꯥꯏ ꯑꯗꯨꯝ ꯏꯕ ꯀꯥꯟꯗ ꯑꯗꯨꯝ ꯍꯩꯕ ꯀꯣ ꯍꯥꯏꯗꯤ ꯎꯝ ꯑꯦꯛꯖꯥꯝꯒꯨꯝꯕꯗꯁꯨ ꯑꯗꯨꯒꯨꯝꯕꯁꯦ ꯎꯝ ꯍꯥꯡꯕꯅꯤꯅ ꯑꯩꯈꯣꯏꯁꯦ ꯐꯖꯅ ꯏ ꯏ ꯏ ꯍꯩꯔꯝꯃꯦꯕ ꯍꯧꯖꯤꯛꯇꯤ ꯑꯦꯄ꯭ꯂꯤꯀꯦꯁꯟ ꯏꯒꯦꯔꯥ ꯀꯩꯀꯩ ꯏꯒꯦꯔꯥ ꯂꯣꯏꯅꯃꯛ ꯑꯩꯈꯣꯏ ꯁꯦꯠ ꯖꯤ ꯄꯤ ꯇꯤꯗ ꯑꯣꯏꯅ ꯍꯥꯡꯉꯦꯕ ꯑꯗꯨ ꯂꯣꯏꯅꯃꯛ ꯗꯤꯄꯦꯟ ꯇꯧꯈ꯭ꯔꯦꯔꯕ ꯑꯗꯨ ꯑꯗꯨꯒꯤꯅꯦ ꯑꯩꯈꯣꯏꯅ ꯍꯦꯟꯅ ꯀꯩꯅꯣ ꯇꯧꯕ
ꯑ ꯑꯩ ꯐꯥꯎꯁꯨ ꯈꯥꯡꯗ꯭ꯔ ꯍꯧꯖꯤꯗꯤ ꯏꯕ ꯍꯩꯇ꯭ꯔꯦ
ꯀꯩꯕ ꯑꯩꯁꯨꯅꯦ ꯆꯞ ꯃꯥꯟꯅꯩ
ꯀꯩꯅꯒꯤ ꯎꯝ
ꯃꯤ ꯂꯣꯏꯅꯃꯛ ꯑꯣꯏꯔꯝꯒꯅꯦ ꯍꯧꯖꯤꯛꯇꯤ ꯑꯌꯥꯝꯕꯅ
ꯀꯣꯟꯐꯤꯗꯦꯟ ꯂꯩꯇ꯭ꯔꯦ
ꯎꯝ ꯑꯩꯒꯤ ꯁꯨꯄꯔꯚꯥꯏꯖꯔ ꯐꯥꯎꯕ ꯑꯩꯒꯤ ꯁꯨꯄꯔꯚꯥꯏꯖꯔ ꯐꯥꯎꯕ ꯑꯗꯨꯃꯥꯏꯅ ꯇꯧꯋꯦꯕꯀꯣ ꯑꯩꯅ ꯑꯩꯒꯤ ꯑ ꯍꯥꯏꯗꯤ ꯑꯝ ꯑꯩꯒꯤ ꯇꯣꯄꯤꯛꯁꯦ ꯏꯔꯒ ꯃꯉꯣꯟꯗ ꯄꯤꯔꯛꯄ ꯀꯥꯟꯗ ꯑꯗꯨꯃꯥꯏꯅ ꯍꯥꯏꯌꯦ ꯃꯥꯅ ꯑ ꯅꯪ ꯅꯪꯒꯤꯗꯣ
ꯅꯪꯒꯤ ꯆ ꯑꯗꯨꯒꯤ ꯑꯩꯅ ꯁꯠ ꯖꯤ ꯄꯤ ꯤꯗꯒꯤ ꯇꯧꯔꯒ ꯊꯔꯛꯑꯁꯨ ꯃꯥꯁꯦ ꯁꯦꯇꯤꯁꯐꯥꯏ ꯑꯣꯏꯔꯦꯕꯀꯣ ꯍꯥꯏꯗꯤ ꯑꯩꯈꯣꯏꯁꯦ ꯑꯝꯇ ꯁꯦꯇꯤꯁꯐꯥꯏ ꯑꯣꯏꯗꯕꯅꯦꯕ ꯑꯗꯨꯒ ꯃꯥꯅ ꯑꯃꯨꯛꯀ ꯇꯧꯕꯤꯌꯦꯁꯦ ꯖꯦ ꯄꯤ ꯇꯤꯗꯒꯤ ꯑꯗꯨ ꯑꯁꯤꯅ ꯍꯦꯟꯅ ꯐꯩ ꯍꯥꯏꯔꯒ ꯑꯃꯨꯛꯀ ꯑꯩꯅ ꯏꯌꯦ ꯏꯕ ꯀꯥꯟꯗ ꯑꯩꯒ ꯁꯤꯅꯤꯌꯔꯒ ꯑꯩꯅ ꯇꯥꯟꯅꯩꯌꯦꯕꯀꯣ
ꯎꯝ
ꯑꯩꯅ ꯇꯥꯟꯅꯕ ꯀꯥꯟꯗ ꯑꯁꯤꯗꯤ ꯁꯦꯟꯖꯤꯦ ꯄꯤꯆꯤ ꯃꯥꯜꯂꯦ ꯍꯥꯏ ꯑꯃꯨꯛꯀ ꯑꯗꯨꯒ ꯑꯗꯨꯏꯗꯒꯤ ꯑꯩꯈꯣꯏꯅꯤ ꯑꯗꯨꯝ ꯈꯟꯅꯔꯒ ꯗꯤꯁꯀꯁꯟ ꯇꯧꯔꯒ ꯑꯩꯁꯦ ꯑꯩꯒꯤ ꯇꯣꯄꯤꯛꯁꯦ ꯈꯔ ꯑꯃꯨꯛꯀ ꯆꯦꯟꯖ ꯇꯧꯋꯦꯕꯀꯣ ꯇꯧꯕ ꯀꯥꯟꯗ ꯑꯩꯒꯤ ꯑꯩꯅ ꯁꯨꯄꯔꯚꯥꯏꯖꯔꯗ ꯑꯃꯨꯛꯀ ꯊꯥꯏꯌꯦꯕꯀꯣ ꯊꯥꯕ ꯀꯥꯟꯗ ꯑꯩꯁꯦ ꯀꯩ ꯆꯨꯁ ꯇꯧꯗꯣꯏꯅꯣꯁꯨ ꯈꯪꯗ꯭ꯔꯕꯅꯦꯕ ꯑꯗꯨꯒ ꯑꯩꯁꯦ ꯁꯦꯠꯆꯦ ꯐꯤꯊꯤꯗ ꯑꯗꯨꯃꯥꯏꯅ ꯍꯥꯏ ꯑꯩ ꯐꯖꯅ ꯑꯦꯛꯁꯄ꯭ꯂꯦꯟ ꯇꯧꯔꯒ ꯑꯩꯒꯤ ꯑꯣꯞꯖꯦꯛꯇꯤꯞꯀꯨꯝꯕ ꯑꯗꯨꯃꯥꯏꯅ ꯊꯤꯒꯗꯧꯕꯅꯤ ꯑꯗꯨꯃꯥꯏꯅ ꯇꯧꯒꯗꯧꯕꯅꯦ ꯑꯗꯨꯒ ꯑꯩꯒꯤ ꯃꯦꯝꯅ ꯑꯗꯨꯃꯥꯏꯅ ꯇꯧꯕꯤꯌꯣ ꯍꯥꯏꯌꯦ ꯑꯗꯨꯒꯤ ꯃꯑꯣꯡꯗ ꯑꯗꯨꯃꯥꯏꯅ ꯇꯧꯕꯤꯌꯣ ꯍꯥꯏꯕꯅꯦꯕꯀꯣ ꯑꯩꯅ ꯃꯥꯅ ꯁꯦꯝꯕꯤꯌꯦ ꯁꯦꯝꯕꯤꯕ ꯀꯥꯟꯗ ꯑꯩꯁꯦ ꯀꯔꯝ ꯃꯥꯅ ꯑꯩꯈꯣꯏꯒꯤ ꯑꯣꯖꯥꯅ ꯀꯔꯝꯕꯗꯨ ꯄꯥꯝꯕ꯭ꯔꯥ ꯍꯥꯏꯕꯗꯨ ꯈꯪꯗꯦꯕꯀꯣ ꯇꯦꯟꯕꯗꯨ ꯄꯥꯝꯕ꯭ꯔꯥ ꯍꯥꯏꯗꯤ ꯇꯦꯟꯇꯛ ꯇꯧꯔꯁꯨ ꯇꯤꯟꯃꯜꯂꯦ ꯍꯥꯏꯑ ꯆꯪꯉꯁꯨ ꯁꯪꯃꯜꯂꯦ ꯍꯥꯏꯌꯦꯦ ꯑꯗꯨ ꯒ꯭ꯌꯥꯟ ꯇꯥꯗꯦꯕ ꯑꯩꯁꯦ ꯂꯣꯏꯅꯃꯛ ꯊꯥꯕꯅꯦ ꯑꯗꯨ ꯑꯗꯨꯒꯤ ꯑꯗꯨꯒꯤ ꯃꯥꯁꯦ ꯃꯇꯝ ꯂꯩꯇꯕ ꯃꯥꯜꯂꯦ ꯑ ꯔꯤꯄ꯭ꯂꯥꯏ ꯇꯧꯗꯦꯕꯀꯣ ꯌꯦꯡꯕꯤꯗꯕ ꯃꯥꯜꯂꯦ ꯑꯗꯨꯒꯤ ꯑꯩꯅ ꯑꯩ ꯑꯩꯁꯦ ꯑ ꯑꯃꯨꯛꯀ ꯑꯩꯒꯤ ꯃꯦꯁꯦꯁꯁꯦ ꯂꯣꯏꯅꯃꯛ ꯗꯤꯂꯦꯠ ꯇꯧ ꯎ ꯁꯣꯏꯗꯅ ꯗꯤꯂꯦꯠ ꯇꯧꯈ꯭ꯔꯦꯔꯤꯕ ꯑꯗꯨꯒ ꯑꯩꯒꯤ ꯑꯩꯅ ꯑꯃꯨꯛꯀ ꯍꯪꯕꯅꯦ ꯃꯦꯝ ꯅꯪꯅ ꯃꯇꯝ ꯂꯩꯕꯀꯥꯟꯗ ꯑꯩ ꯃꯦꯁꯦꯁ ꯊꯥꯈꯤꯕꯅꯦ ꯑꯗꯨꯕꯨ ꯑꯩꯉꯣꯟꯗꯗꯤ ꯑꯩꯗꯤ ꯂꯣꯏꯅꯃꯛ ꯗꯤꯂꯦꯠ ꯁꯣꯏꯗꯅ ꯇꯧꯊꯣꯛꯈ꯭ꯔꯦ ꯅꯪꯉꯣꯟꯗ ꯂꯥꯛꯄ꯭ꯔꯥ ꯄꯨꯔ ꯑꯗꯨ ꯍꯥꯏꯕꯤꯌꯨ ꯍꯥꯏꯔꯒ ꯍꯣꯏ ꯂꯥꯛꯑꯦ ꯑꯩꯉꯣꯟꯗꯗꯤ ꯂꯣꯏꯅꯃꯛ ꯂꯩꯑꯦ ꯑꯗꯨꯒ ꯊꯝ ꯆꯠꯄꯤꯔꯛꯑꯦꯕ ꯑꯗꯨꯒꯤ ꯇꯣꯄꯤꯛꯁꯦ ꯌꯥꯔꯦ ꯌꯥꯗꯦꯗꯣꯒꯨꯝꯕ ꯑꯝꯇ ꯍꯥꯏꯗꯦꯕꯀꯣ ꯑꯗꯨꯒꯤ ꯑꯩꯁꯦ ꯑꯩꯒꯤ ꯁꯤꯅꯤꯌꯔ ꯑꯃꯗꯨꯒ ꯀꯩꯅꯣ ꯇꯧꯔꯒ ꯂꯩꯕ ꯀꯥꯟꯗ ꯃꯥꯅꯦ ꯑꯁꯤꯅ ꯈꯔ ꯐꯥꯗꯧ ꯃꯥꯜꯂꯦ ꯑꯗꯨꯒ ꯑꯁꯤ ꯃꯥꯅ
ꯑ
ꯅꯪꯒꯤ ꯇꯣꯄꯤꯛꯁꯦ ꯑꯦꯄ꯭ꯔꯨꯚ ꯇꯧꯈ꯭ꯔꯦ ꯑꯗꯨꯅ ꯑꯁꯤ ꯑꯣꯏꯅ ꯆꯠꯂꯣ ꯍꯥꯏꯔꯒ ꯉꯔꯥꯡ ꯉꯔꯥꯡꯅ ꯅꯍꯥꯟ ꯈꯛꯇ ꯌꯥꯕꯅꯦ ꯑꯩꯒꯤꯗꯣ
ꯑꯗꯨꯃꯥꯏꯅ ꯇꯧ ꯑꯗꯨꯗ ꯑꯩꯈꯣꯏꯁꯨ ꯍꯟꯗꯛꯇꯤ ꯈꯥꯡꯉꯦ ꯆꯠꯁꯤꯄꯤꯤꯗꯤ ꯏꯒꯤ ꯏꯪꯂꯤꯁꯅꯦꯗꯣ ꯅꯊꯥꯟꯒꯤ ꯏꯪꯂꯤꯁꯅꯦ ꯍꯥꯏꯕꯗꯣ ꯈꯥꯡꯈ꯭ꯔꯦꯗ
ꯀꯩ ꯋꯥ
ꯆꯠꯁꯤ ꯄꯤ ꯇꯤꯒꯤ ꯏꯪꯂꯤꯁꯅꯦ ꯅꯠꯇ꯭ꯔꯒ ꯃꯥ ꯏꯁꯥ ꯏꯁꯥꯒꯤ ꯏꯪꯂꯤꯁꯅꯦ ꯍꯥꯏꯕꯗ ꯁꯦꯟꯇꯦꯟꯁ ꯀꯟꯁꯇ꯭ꯔꯛꯁꯟꯗꯣ ꯑꯩꯈꯣꯏꯁꯨ ꯈꯪꯉꯦꯕ ꯑꯃꯔꯛ ꯃꯔꯛꯇꯗꯤ
ꯎꯝ ꯐꯪꯦ
ꯀꯥ
ꯎꯝ ꯈꯪꯉꯦ ꯈꯪꯉꯦ ꯃꯔꯛ ꯃꯔꯛꯇꯤꯗꯤ ꯌꯥꯝꯅ ꯂꯥꯟꯕꯅꯦ
ꯍ
ꯂꯥꯛꯑꯂꯦ ꯃꯣꯏ ꯑꯟꯁꯔꯒꯨꯝꯕ ꯄꯤꯕꯁꯨ ꯑꯗꯨꯝ ꯂꯥꯛꯑꯂꯦ